ꯇꯥꯔꯕꯣ
ꯑꯥꯗ ꯆꯥꯛ ꯆꯔꯥꯕꯣ
ꯆꯥꯛ ꯆꯥꯔꯦ ꯇꯣꯛꯄ ꯀꯨꯏꯗ꯭ꯔꯤ
ꯀꯩ ꯏꯁꯥꯡ ꯆꯥꯔꯕ
ꯍꯣꯏ ꯏꯔꯣꯜꯂꯦ ꯏꯔꯣꯟꯕ ꯑꯃ ꯇꯧꯔꯦ ꯀꯥꯡꯒꯧ ꯑꯃ ꯇꯧꯔꯦ ꯑꯗꯨꯒ ꯆꯥꯊꯣꯛꯈ꯭ꯔꯦ ꯅꯣꯏꯗꯤ ꯀꯩ ꯆꯥꯛ ꯆꯥꯔꯕꯣ ꯅꯠꯇ꯭ꯔ ꯀꯩꯖꯥꯡ ꯆꯥꯔꯒꯦ ꯅꯠꯇꯔ ꯆꯥꯗ꯭ꯔꯤꯕꯣ
ꯆꯥꯛ ꯆꯥꯔꯦ ꯆꯥꯛꯆꯥ ꯇꯣꯛꯄ ꯀꯨꯏ ꯁꯦ ꯆꯥꯛ ꯆꯥ ꯇꯣꯛꯄ ꯀꯨꯏꯔꯦ ꯊꯕꯛ ꯂꯣꯏꯁꯜꯂꯝꯃꯦ ꯏꯃꯨꯡꯒꯤ ꯋꯥꯁꯤꯠ ꯋꯥꯔꯝ ꯇꯧꯕ ꯗ ꯋꯥꯏ ꯇꯩꯕ ꯈꯣꯠꯄ ꯂꯨꯈꯥꯛ ꯆꯥꯒꯨꯝ ꯐꯦꯡꯗꯣꯛ ꯐꯦꯡꯖꯤꯟ ꯑꯣꯝꯇ ꯂꯣꯢ ꯊꯝꯗꯣꯌꯥꯝ ꯂꯣꯢ ꯂꯣꯏꯁꯤꯜꯂꯝꯃꯦ ꯐꯤꯔꯣꯟ ꯆꯥꯔꯣꯟ ꯁꯨꯔꯨ ꯈꯣꯠꯂꯨꯕ ꯊꯨꯞꯆꯟ ꯈꯣꯠꯆꯟꯗꯅ ꯇꯧꯔꯝꯃꯦ ꯑꯗꯨꯝ ꯐꯃꯨꯡ ꯀꯥ ꯈꯜꯂꯦ ꯉꯥꯏꯍꯥꯛ ꯑꯣꯏꯔꯦ
ꯎꯝ ꯀꯩ ꯖꯥꯡ ꯆꯥꯈ꯭ꯔꯕ ꯏꯟꯖꯥꯡꯗꯤ
ꯖꯥꯡ ꯍꯋꯥꯏ ꯊꯣꯡꯉꯦ ꯉꯁꯥꯏꯗꯣ ꯕꯖꯥꯔ ꯆꯠꯂꯨꯌꯦ ꯕꯖꯔꯗꯗꯤ ꯑꯩ ꯀꯩꯅꯣꯒꯤ ꯅꯍꯥꯟꯃꯨꯛꯀꯤ ꯄꯩꯁꯥ ꯑꯃ ꯐꯪꯅꯤ ꯍꯥꯏꯕꯗꯣ ꯑꯗꯨꯗꯨꯒꯤ ꯁꯦꯝꯕ ꯆꯠꯂꯨꯕ ꯑꯦꯀꯥꯎꯟ ꯀꯩꯀꯥꯗꯨ ꯂꯤꯡ ꯂꯩꯅꯕ ꯂꯩꯅꯗꯕ ꯕ꯭ꯔꯥꯅ ꯑꯗꯨ ꯁꯦꯝꯕ ꯆꯠꯂꯨꯄꯗꯨ ꯏꯕꯣꯛ ꯃꯅꯥꯛ ꯆꯪꯉꯝꯃꯦ ꯑꯩꯁꯦ ꯁꯦꯝ ꯉꯥꯍꯥꯟꯒꯩꯗꯤ ꯀ꯭ꯋꯥꯗꯣ ꯂꯩ ꯁꯨꯡꯄꯤꯗ ꯉꯁꯤꯗꯤ ꯀ꯭ꯋꯥ ꯑꯝꯇ ꯂꯩꯔ ꯄꯤꯖꯔꯝꯒꯦ ꯏꯕꯣꯛꯁꯦꯅ
ꯍꯪ
ꯄꯤꯔꯝ ꯄꯤꯕ ꯑꯗ ꯑꯨ ꯀꯥꯕꯤ ꯑꯍꯨꯝ ꯃꯔꯤꯃꯨꯛ ꯄꯤꯔꯛꯑꯦ ꯃꯉꯥ ꯃꯔꯤ ꯃꯉꯥꯃꯨꯛ ꯄꯤꯔꯛꯑꯦꯅꯦ ꯑꯃꯨꯛ
ꯎꯝ
ꯆꯥꯔꯨꯔꯣꯅ ꯑꯗꯨꯗꯣ ꯇꯥꯎꯔ ꯆꯥꯔꯦ ꯍꯋꯥꯏ ꯑꯃ ꯊꯣꯡꯉꯦ ꯎꯆꯤꯟ ꯅꯆꯤꯟꯅ ꯂꯣꯏꯁꯜꯂꯦ ꯉꯁꯤꯒꯤꯗꯤ
ꯀꯌꯥꯂꯤꯡ ꯇꯧꯔꯒ ꯍꯥꯢꯕꯅꯦ ꯌꯥꯕꯨ ꯌꯥꯔꯝꯃꯕ꯭ꯔꯣ
ꯑꯩ ꯁꯦꯟꯇ ꯑꯦꯁ ꯕꯤ ꯑꯥꯏꯒꯤꯗꯅꯦ ꯑꯗꯨꯝ ꯂꯤꯡꯗꯤ ꯂꯣꯏ ꯇꯧꯅꯔꯕꯅꯦ ꯌꯥꯔꯦ ꯑꯩꯒꯤꯕꯨꯗꯤ ꯑꯗꯣ ꯑꯥ ꯆꯥꯎꯕ ꯑꯩ ꯀꯩꯅꯣꯝ ꯍꯪꯒꯦ ꯑꯦꯛ ꯑꯦꯀꯥꯎꯟꯗꯒꯤ ꯑꯙꯔ ꯗꯤꯁꯤꯗꯤꯡ ꯇꯧꯕꯒꯅꯦ ꯑꯦꯀꯥꯎꯟ ꯀ꯭ꯂꯣꯁ ꯇꯧꯕꯖꯤꯒꯅꯦ ꯈꯦꯅꯔꯤꯖꯦ ꯀ꯭ꯂꯣꯁ ꯇꯧꯔꯗꯤ ꯄꯨꯔꯥ ꯑꯣꯏꯅ ꯑꯙꯥꯔꯁꯨ ꯀꯩꯁꯨ ꯂꯣꯏ ꯁꯤꯔꯗꯣꯏ ꯅꯠꯇ꯭ꯔꯣ ꯑꯗꯨꯗꯒꯤ ꯑꯦꯀꯥꯎꯟꯗꯨꯗꯒꯤ
ꯈꯪꯗꯦꯗꯨꯗꯤ ꯑꯩ ꯀꯩꯅꯣ ꯀꯩꯀꯥ ꯑꯦꯀꯥꯎꯟ ꯀ꯭ꯂꯣꯁ ꯇꯧꯕꯁꯦ ꯑꯝꯇ ꯇꯧꯗ꯭ꯔꯤꯕꯅꯤꯅ ꯑꯩꯗꯤ
ꯑꯙꯥꯔ ꯂꯧꯊꯣꯡ ꯃꯣꯏꯁꯦ ꯑꯩꯒꯤꯗꯣ ꯑꯙꯥꯔꯁꯦ ꯍꯥꯟꯅꯒꯤ ꯎ ꯁꯦꯟꯇ꯭ꯔꯦꯜ ꯕꯦꯡꯗ ꯂꯩꯗꯅ
ꯎꯝ
ꯁꯦꯟꯇ꯭ꯔꯦꯜ ꯕꯦꯡꯗ ꯂꯩꯕꯖꯦ ꯑꯩꯁꯦ ꯀꯦ ꯋꯥꯥꯏ ꯁꯤ ꯇꯧꯕꯗꯤ ꯌꯥꯔꯔꯣꯏꯕ ꯁꯤꯔꯕꯅꯦꯕ ꯑꯦꯀꯥꯎꯟꯗꯣ ꯑꯗꯨ ꯀꯨꯏꯅ ꯄꯩꯁꯥꯁꯨ ꯍꯥꯞꯄꯤ ꯗ꯭ꯔꯦ ꯁꯤꯖꯨ ꯁꯤꯖꯤꯟꯅ ꯁꯤ ꯖꯕꯗꯨꯒꯤ ꯑꯩꯅ ꯑꯦꯁ ꯕꯤ ꯑꯥꯏꯁꯤꯃ ꯍꯥꯡꯉꯒꯦꯅ ꯑꯗꯨꯝ ꯍꯥꯡꯉꯕꯅꯦꯕ ꯑꯗꯨꯒ ꯑꯦꯁ ꯕꯤꯑꯥꯏꯖꯦ ꯍꯥꯡꯉꯦ ꯍꯥꯡ ꯑꯒ ꯑꯥ ꯑꯗꯨꯝ ꯀꯩꯅꯣꯝ ꯀꯩꯅꯣꯝ ꯇꯧꯕꯖꯦ ꯑꯗꯨꯝ ꯑꯦꯁ ꯕꯤ ꯑꯥꯏꯖꯦ ꯊꯥꯖꯤꯜꯂꯦꯕ ꯑꯗꯒꯤ ꯐꯣꯟ ꯅꯝꯕꯔ ꯍꯧꯖꯤꯛ ꯄꯥꯏꯔꯤꯕ ꯐꯣꯟ ꯅꯝꯕꯔꯖꯦ ꯑꯦꯁ ꯕꯤ ꯑꯥꯏꯁꯤꯒ ꯂꯤꯡ ꯂꯩꯅꯔꯦꯗꯅꯀꯣ ꯑꯙꯥꯔꯁꯨ ꯂꯣꯏꯅ ꯑꯙꯥꯔ ꯆꯪꯉꯤꯅꯤꯗꯅ ꯑꯦꯀꯥꯎꯟ ꯍꯥꯡꯕꯗ ꯑꯗꯨ ꯑꯥꯙꯥꯔ ꯂꯤꯡ ꯂꯩꯅꯩ ꯀꯣ
ꯎꯝ
ꯑꯣ ꯇꯤ ꯄꯤ ꯂꯥꯛꯄꯖꯦ ꯀꯩꯅꯣꯝ ꯀꯩꯅꯣꯝꯒꯤ ꯑꯣ ꯇꯤ ꯄꯤ ꯂꯥꯛꯄꯁꯦ ꯁꯤꯗ ꯂꯣꯏ ꯂꯥꯛꯏꯅꯦꯕ ꯁꯤꯒꯤ ꯅꯝꯕꯔꯁꯤꯗ
ꯑꯥ ꯑꯥ
ꯑꯝꯇ ꯑꯩꯅ ꯈꯜꯂꯤꯁꯤꯅ ꯑꯦꯀꯥꯎꯟ ꯑꯃ ꯑꯦ ꯁꯦꯟꯇ꯭ꯔꯦꯜ ꯕꯦꯡꯒꯤꯗꯣ ꯄꯨꯔꯥ ꯑꯩꯅ ꯈꯜꯂꯤꯁꯦ ꯀ꯭ꯂꯣꯖ ꯇꯧꯁꯜꯂꯒꯦꯁꯤ ꯁꯤꯅꯦꯕ ꯈꯜꯂꯤꯁꯦ ꯀ꯭ꯂꯣꯁ ꯌꯧꯁꯜꯂꯒꯗꯤ ꯀꯔꯤꯒꯨꯝꯕꯤ ꯃꯉꯣꯟꯗ ꯂꯥꯛꯑꯔꯣꯏꯗꯅ ꯂꯥꯛꯀꯗ꯭ꯔꯣ
ꯑ ꯂꯥꯛꯑꯒ ꯀ꯭ꯂꯣꯖ ꯇꯧꯕ ꯍꯥꯏꯖꯦ ꯅꯪꯒꯤ ꯑꯦꯀꯥꯎꯟ ꯂꯩꯔꯔꯣꯏ ꯄꯨꯡꯁꯤ ꯁꯤ ꯄꯨꯡꯂꯣꯏ ꯂꯣꯏꯁꯤꯜꯂꯗꯣꯏꯅꯤ ꯍꯥꯏꯗꯤ ꯅꯪꯒꯤ ꯑꯦꯀꯥꯎꯟꯗ ꯀꯦꯝꯇ ꯂꯩꯔꯔꯣꯏꯕ
ꯑꯝ
ꯑꯗꯨꯝ ꯍꯥꯏꯗꯤ ꯎꯝ ꯅꯪꯒꯤ ꯁꯤ ꯂꯩ ꯍꯥꯏꯕꯗꯣ ꯑꯗꯨ ꯅꯠꯇ꯭ꯔꯦꯕ ꯄꯨꯂꯞ ꯃꯨꯠꯊꯠꯂꯗꯣꯏꯅꯦꯕ ꯅꯪꯒꯤ ꯑ ꯅꯪꯒꯤ ꯀꯅꯥꯗ ꯑꯦꯀꯥꯎꯟ ꯑꯃ ꯂꯩ ꯍꯥꯏꯕꯗꯣ ꯑꯗꯨ ꯀꯩꯝꯇ ꯂꯩꯇ꯭ꯔꯦꯕ ꯍꯥꯏꯗꯤ ꯄꯨꯡꯂꯣꯏ ꯂꯣꯏꯁꯤꯜꯂꯗꯣꯏꯅꯦꯕ
ꯎꯝ ꯑꯗꯨꯗꯣ ꯑꯩꯅ ꯈꯜꯂꯤꯁꯤꯅ ꯑꯙꯥꯔ ꯈꯛꯇꯪ ꯂꯧꯊꯣꯛꯄꯅ ꯐꯔꯤꯕ꯭ꯔ ꯑꯙꯥꯔꯗꯤ ꯁꯤꯗꯤꯡ ꯇꯧꯕꯅ ꯑꯃ ꯂꯩꯕꯗꯣ ꯍꯥꯏꯕꯗꯤ ꯑꯦꯀꯥꯎꯟ ꯑꯃ ꯑꯙꯥꯔ ꯑꯦꯀꯥꯎꯟ ꯑꯅꯤ ꯂꯩꯔꯒ ꯑꯙꯥꯔꯗꯤ ꯑꯗꯨꯝ ꯆꯞ ꯃꯥꯟꯅꯩ ꯅꯠꯇ꯭ꯔꯥ ꯆꯞꯃꯅ ꯍꯥꯞꯄꯗꯨꯗ ꯑꯍꯥꯟꯕ ꯑꯩꯈꯣꯏꯅ ꯁꯦꯟꯇ꯭ꯔꯦꯜ ꯕꯦꯡꯗ ꯁꯤꯖꯤꯟꯅꯔꯝꯃꯦ ꯈꯜꯂꯖꯤꯅꯦ ꯑꯗ ꯀꯩꯅꯣꯒꯤ ꯒ꯭ꯌꯥꯁꯀꯤ ꯄꯂꯛ ꯀꯦꯅꯦ ꯑꯦꯛꯖꯥꯝꯄꯜ ꯑꯣꯏꯅ ꯍꯥꯄꯝꯃꯒ ꯑꯙꯥꯔ ꯀꯩꯅꯣ ꯖꯦ ꯄꯣꯁ ꯑꯣꯐ ꯀꯩꯅꯣ ꯁꯦꯟꯇ꯭ꯔꯦꯜ ꯕꯦꯡꯁꯤꯗ ꯀꯩꯅꯣ ꯆꯪꯉꯦꯗꯅꯀꯣ ꯁꯕꯁꯤꯗꯤꯖꯦ
ꯎꯝ
ꯃꯥꯖꯦ ꯁꯞꯁꯤꯗꯤꯖꯦ ꯑꯦꯁꯕꯤ ꯑꯥꯏ ꯗ ꯆꯪꯉꯝ ꯒꯦ ꯍꯥꯏꯔꯒꯗꯤ ꯑꯥꯙꯥꯔꯖꯦ ꯑꯃꯨꯛ ꯁꯦꯟꯇ꯭ꯔꯦꯜ ꯕꯦꯡꯗꯩ ꯂꯧꯊꯣꯛꯇꯣꯏ ꯅꯠꯇ꯭ꯔꯥ ꯑꯙꯥꯔꯗ ꯂꯤꯡ ꯂꯩꯔ ꯇꯧꯔ ꯆꯪꯉꯛꯄꯅꯤꯅ ꯑꯗꯨ ꯑꯩꯁꯦ ꯑꯩꯁꯦ ꯁꯤꯒꯤ ꯁꯤꯁꯤ ꯋꯥꯐꯝꯁꯦ ꯒ꯭ꯌꯥꯟ ꯇꯥꯗꯕ ꯑꯃ ꯂꯩ ꯊꯥꯡꯉꯩ ꯁꯦꯡꯅ ꯀ꯭ꯂꯣꯁ ꯇꯧꯁꯟꯈ꯭ꯔꯥꯒꯅ ꯀ꯭ꯂꯣꯁꯇꯧꯒꯗꯤ ꯑ ꯑꯥꯙꯥꯔꯗꯣ ꯑꯃꯗ ꯈꯛꯇꯪ ꯂꯤꯡ ꯂꯩꯗꯣꯏ ꯅꯠꯇ꯭ꯔꯣ ꯃꯥꯅꯤꯀꯣ
ꯀ꯭ꯂꯣꯁ ꯇꯧꯁꯟꯕ ꯍꯥꯏꯁꯦ ꯑꯃꯇꯪ ꯅꯤꯜ ꯂꯩꯔꯅꯤꯕ ꯅꯪꯒꯤ ꯑꯃ ꯑꯦꯀꯥꯎꯟ ꯑꯃ ꯂꯩꯔꯔꯣꯏꯕ ꯍꯥꯏꯗꯤ ꯅꯪꯒꯤ ꯑꯥꯙꯥꯔ ꯑꯃ ꯂꯤꯡ ꯇꯧꯖꯅ ꯂꯩꯖꯔꯦꯗꯅꯀꯣ ꯅꯪꯒꯤ ꯑꯦꯀꯥꯎꯟ ꯑꯃꯗꯤ ꯁꯨꯡꯂꯩ ꯂꯩꯔꯔꯣꯏꯕ ꯑꯗꯨ ꯃꯥꯡꯒ꯭ꯔꯗꯣꯏꯅꯦꯕ
ꯊꯉꯩ ꯁꯦꯡꯅ ꯀ꯭ꯂꯣꯖ ꯇꯧꯁꯟꯕꯅ ꯐꯔꯦꯅꯦꯀꯣ ꯁꯤ ꯁꯤꯖꯤ ꯅꯗ꯭ꯔꯕꯅꯤꯅ ꯑꯗꯥꯔ ꯗꯤ ꯁꯤꯗꯤꯡ ꯇꯧꯕꯩ ꯃꯍꯨꯠꯇ
ꯎꯝ ꯍꯣꯏ ꯍꯣꯏ
ꯑꯩꯁꯦ ꯑꯗꯨꯃꯥꯏ ꯇꯧꯔꯒꯥ ꯀꯔꯤ
ꯑꯩꯒꯤꯁꯨ ꯑꯃ ꯇꯧꯋꯦꯕ ꯑꯦꯀꯥꯎꯟꯁꯦ ꯑꯩꯈꯣꯏꯒꯤ ꯄꯩꯁꯥꯁꯦ ꯑꯃꯗ ꯆꯪꯉꯛꯒ ꯑꯃꯗ ꯑꯦꯀꯥꯎꯟ ꯑꯃ ꯍꯥꯞꯈ꯭ꯔꯒ ꯑꯇꯣꯞꯄ ꯑꯃꯗ ꯆꯪꯉꯛꯄꯗꯣ ꯄꯩꯁꯥ ꯄꯩꯁꯥꯁꯦ ꯑꯗꯨꯃꯥꯏꯅ ꯑꯥ ꯑꯥ ꯑꯗꯨꯃꯥꯏꯅ ꯇꯧꯋꯦꯕ ꯑꯩꯒꯤꯁꯨ ꯑꯗꯨꯅ ꯑꯩꯒꯤꯁꯨ ꯑꯦꯀꯥꯎꯟꯁꯦ ꯑꯃꯖꯦ ꯀ꯭ꯂꯣꯖ ꯇꯣꯡꯅꯤꯡꯉꯦꯕ ꯍꯥꯏꯗꯤ ꯄꯩꯁꯥꯗꯣ ꯑꯃꯗꯤ ꯂꯧꯊꯣꯛꯂꯧꯁꯤꯟ ꯈꯔ ꯅꯨꯡꯉꯥꯏꯇꯦꯕ
ꯑꯗꯨ ꯑꯣꯏꯔꯒꯅ ꯑꯃꯗꯨꯗꯒꯤ ꯄꯩꯁꯥꯗꯣ ꯂꯧꯊꯣꯛꯑꯒ ꯑꯦꯀꯥꯎꯟꯗꯨ ꯁꯨꯃꯥꯏꯅ ꯇꯧꯋꯦ ꯍꯥꯏꯔꯒ ꯀ꯭ꯂꯣꯖ ꯀ꯭ꯂꯣꯁꯇꯧꯁꯟꯕꯗꯤ ꯀꯔꯤ ꯀꯥꯏꯕ ꯀ꯭꯭ꯂꯣꯁ ꯐꯝꯕꯗ ꯑꯁꯣꯝ ꯅꯥꯀꯜ ꯑꯃꯗꯨꯗꯪ ꯆꯪꯉꯛꯇꯣꯏ ꯅꯠꯇ꯭ꯔ ꯑꯗꯨꯗꯤ
ꯑ ꯍꯣꯏ ꯑꯗꯨ ꯑꯩꯁꯨ ꯑꯗꯨꯃꯥꯏꯅ ꯈꯟꯕ ꯇꯧꯊꯣꯛꯑꯒꯦꯅ
ꯑꯗꯨ ꯑꯣꯏꯔꯒꯅ ꯆꯠꯃꯤꯟꯅꯔꯁꯤꯔꯕ
ꯑ ꯍꯣꯏ ꯌꯦꯡꯁꯦ ꯌꯦꯡꯉꯁꯦ ꯁꯪꯕ ꯇꯥꯡꯖ ꯑꯝꯃ ꯌꯦꯡꯒꯦ
ꯑꯩꯗꯤ ꯌꯦꯡꯕ ꯍꯥꯏꯖꯦ ꯌꯥꯔꯤꯉꯩ ꯊꯨꯅ ꯇꯧꯕꯅ ꯄꯥꯝꯃꯦ ꯄꯥꯝꯃꯦ ꯍꯥꯏꯕꯒꯤ ꯃꯔꯝꯗꯤ ꯑꯩ ꯁꯣꯝꯅꯥꯀꯟꯗ ꯄꯩꯁꯥ ꯅꯨꯡꯁꯥ ꯈꯔ ꯁꯥꯟꯅꯗꯣꯔꯤꯕ ꯁꯥꯟꯅꯕ ꯍꯥꯏꯕꯗꯤ ꯑꯦꯀꯥꯎꯟꯖꯦ ꯈꯇꯪ ꯇꯧꯂ ꯂꯩ ꯕ ꯑꯗꯣ ꯃꯣꯏꯅ ꯍꯥꯏꯔꯤꯁꯤꯅ ꯅꯪꯒꯤ ꯕꯦꯡꯁꯦ ꯑꯅꯤ ꯁꯨꯕꯅꯤꯅ ꯑꯃꯗꯤ ꯍꯣꯏ ꯀꯦ ꯋꯥ ꯁꯤ ꯇꯧꯗꯗꯤ ꯌꯥꯔꯣ ꯃꯣꯏ ꯍꯧꯖꯤꯛ ꯁꯤꯖꯤꯟꯅꯔꯤꯁꯦ ꯍꯥꯟꯅꯒꯤ ꯕꯦꯡꯁꯤꯗ ꯀꯩꯅꯣꯗꯣ ꯁꯦꯟꯇ꯭꯭ꯔꯦꯜ ꯕꯦꯡꯁꯤꯗ ꯑꯗꯥꯔꯁꯤ ꯂꯤꯡ ꯂꯩꯔꯦꯅ ꯊꯣꯛꯑꯦ ꯍꯥꯟꯅꯒꯤꯁꯤꯗ ꯕꯅ ꯍꯥꯏ ꯑꯗꯨꯗꯨꯒꯤ ꯑꯩꯅ ꯀ꯭ꯂꯣꯁ ꯇꯧꯕꯅ ꯐꯔꯤꯕ ꯑꯩꯁꯦ ꯑꯩꯁꯦ ꯒ꯭ꯌꯥꯟ ꯑꯃ ꯈꯤꯇꯪ ꯆꯝꯃꯝꯅꯕ ꯑꯃ ꯂꯩꯔꯦꯕ ꯁꯤꯒꯤ ꯃꯇꯥꯡꯁꯤꯗ ꯑꯗꯨꯒꯤ ꯋꯥꯔꯤꯅꯤꯗ ꯂꯣꯏꯁꯜꯂꯛꯄꯁꯦ ꯋꯥꯔꯣꯏꯁꯤꯟꯁꯦ ꯑꯉꯥꯡꯈꯩ ꯇꯨꯝꯅꯈ꯭ꯔꯕꯣ
ꯑꯉꯥꯡꯈꯩ ꯍꯣꯏ ꯁꯣꯟꯗ ꯇꯨꯝꯕꯒꯤ ꯂꯣꯏ ꯆꯠꯈ꯭ꯔꯦ ꯑꯩꯅ ꯁꯣꯝ ꯑꯗ ꯂꯩꯍꯧꯔꯦ
ꯑꯝ ꯏꯕꯣꯛꯅ ꯇꯝꯃꯛꯇ꯭ꯔꯣ ꯉꯥ ꯄꯤꯔꯝꯃꯦꯅꯒ ꯍꯥꯏꯔꯛ ꯇ꯭ꯔꯥ
ꯈꯪꯗꯦ ꯑꯩꯩꯗꯣ ꯉꯁꯤ ꯋꯥꯛꯀꯤꯡ ꯆꯠꯂꯨ ꯑꯗꯣ ꯑꯗꯨꯏ ꯈꯔ ꯊꯦꯡꯅ ꯆꯪꯉꯦꯕ ꯃꯥꯥ ꯍꯟꯅ ꯂꯥꯛ ꯂꯩꯔꯝꯃꯦ ꯑꯗꯨꯅ ꯋꯥꯔꯤ ꯀꯩꯀꯥꯗꯣ ꯈꯪꯍꯧꯗ꯭ꯔꯦ ꯃꯥꯗꯤ ꯍꯥꯏꯔꯝꯕ꯭ꯔꯥ ꯍꯥꯏꯔꯝꯕ꯭ꯔꯥ
ꯎꯝ ꯃ ꯃꯉꯥ ꯆꯥꯔꯔꯣꯏꯗ꯭ꯔꯅ ꯍꯪꯉꯦ ꯑꯩꯅ ꯉꯁꯤꯗꯤ ꯏꯕꯣꯛ ꯄꯩꯁꯥ ꯑꯃ ꯌꯥꯎꯔꯛꯇꯦ ꯑꯩ ꯕꯖꯔ ꯂꯥꯛꯀꯩ ꯂꯥꯛ ꯑ ꯕꯦꯡꯗ ꯂꯥꯛꯄꯗꯩꯅꯦ ꯆꯪ ꯉꯛꯄꯅꯦ ꯄꯩꯁꯥ ꯌꯥꯎꯔꯛꯇꯦ ꯁꯨꯝ ꯀ꯭ꯋꯥ ꯑꯝꯇ ꯂꯩꯔꯝꯒꯦꯅ ꯁꯨꯝ ꯀ꯭ꯋꯥ ꯑꯃ ꯂꯩꯔ ꯄꯤꯔꯝꯕꯅꯤꯗꯅ ꯗꯨꯃꯥꯏ ꯍꯥꯏꯔ ꯑꯩꯁꯦ ꯄꯨꯨꯒꯣ ꯄꯨꯒꯣ ꯀꯗꯧꯕꯒꯤꯅꯣ ꯁꯦꯠ ꯁꯦ ꯁꯤ ꯆꯥꯔꯨꯔꯣꯅ ꯄꯤꯁꯜꯂꯛꯑꯦ
ꯎꯝ
ꯄꯥꯔꯤꯗꯨꯅ ꯍꯥꯏꯕꯗꯤ ꯏꯃꯥ ꯏꯕꯣꯡꯅ ꯉꯁꯥꯏ ꯄꯤꯔꯛꯄ ꯉꯥꯗꯨꯕꯨ ꯊꯣꯡꯗ꯭ꯔꯥ ꯑꯩꯅ ꯊꯣꯡꯉꯣ ꯍꯥꯏꯒꯤꯗꯨꯕꯣ ꯍꯪꯉꯦ ꯑꯩꯅ ꯏꯕꯨꯡꯅꯣ ꯊꯣꯡꯗ꯭ꯔꯦ ꯍꯋꯥꯏꯁꯦ ꯑꯗꯨ ꯃꯁꯥ ꯌꯥꯝ ꯐꯩ ꯍꯥꯏꯕꯅꯤ ꯉꯧꯔꯒ ꯆꯥꯔꯁꯤ ꯉꯧꯔꯕꯅꯤ ꯍꯥꯏꯔꯔꯦ ꯑꯩꯅ ꯊꯣꯡꯉꯣꯅ ꯍꯥꯏꯔꯕꯗꯨꯕꯨ ꯀꯩꯗꯧꯕꯩꯅꯣ ꯍꯋꯥꯏ ꯑꯃꯨꯛ ꯇꯣꯡꯉꯦ ꯁꯨꯝ ꯆꯤꯜꯂꯤꯁꯦ ꯀꯩꯒꯤꯅꯣꯌꯦ
ꯃꯥꯏ ꯑꯣꯏ ꯒ꯭ꯌꯥꯟ ꯇꯁꯜꯂꯛꯏꯕ
ꯎꯝ ꯊꯣꯡꯉꯦ ꯎꯝ
ꯇꯨꯝꯒ꯭ꯔꯕꯣ ꯃꯥꯕꯣ
ꯇꯨꯝꯒ꯭ꯔꯦ ꯇꯨꯝꯒ꯭ꯔꯦ ꯑꯗꯣ ꯑꯩꯅ ꯋꯥꯡ ꯉꯥꯡꯕꯁꯦ ꯑꯗꯨꯝ ꯆꯥꯡꯗ ꯀꯟꯅ ꯇꯥꯕ꯭ꯔꯥ ꯇꯞꯅ ꯇꯥꯕ꯭ꯔꯥ ꯍꯥꯏꯔꯣ
ꯑꯗꯨꯝ ꯅꯪ ꯁꯤ ꯌꯥꯏ ꯍꯥꯏꯕ ꯑꯗꯨꯝ ꯅꯪꯅ ꯑꯗꯨꯝ ꯑꯩꯅ ꯁꯤ ꯇꯥꯕꯗ ꯑꯗꯨꯝ ꯆꯥꯡ ꯑꯃ ꯑꯗꯨꯝ ꯌꯥꯔꯦ ꯅꯨꯡꯉꯥꯏꯔꯦꯕ ꯇꯥꯕ ꯃꯤꯁ ꯇꯣꯏꯅ ꯉꯥꯡꯕꯗꯤ ꯌꯥꯗꯦꯕ ꯑꯗꯨꯝ ꯍꯥꯏꯗꯤ ꯃꯥꯅ ꯐꯅꯥꯝ ꯀꯟꯅ ꯉꯥꯡꯉꯛꯀꯦꯔꯥ ꯄꯤꯛꯅ ꯑꯗꯨꯝ ꯇꯥꯕꯗ ꯑꯗꯨ ꯑꯣꯏꯕ ꯇꯥꯕ ꯌꯥꯝ ꯑꯩꯉꯣꯟꯗ ꯇꯥꯕꯗ ꯌꯥꯝ ꯋꯥꯕꯗꯣ ꯍꯥꯏꯗꯤ ꯍꯣ ꯃꯈꯨꯟꯁꯦ ꯍꯥꯞꯆꯤꯟꯗ꯭ꯔꯒꯗꯤ ꯌꯥꯗꯦꯕ ꯐꯣꯟꯁꯦ ꯃꯈꯨꯜ ꯆꯞ ꯆꯥꯅ ꯊꯝꯗ꯭ꯔꯒꯗꯤ ꯄꯥꯏꯊꯣꯛꯈꯤꯗꯣꯏꯕ ꯁꯥꯎꯟꯁꯦ ꯑꯇꯣꯞꯄ ꯑꯗꯨꯅ ꯌꯥꯝ ꯋꯥꯅ ꯇꯥꯖꯩꯌꯦꯕ ꯑꯩꯅ
ꯑꯗꯨ ꯅꯨꯡꯉꯥꯏꯇꯦ ꯋꯥꯔꯤ ꯁꯥꯟꯅꯕ ꯑꯩꯒꯁꯨ ꯁꯥꯟꯅꯕ ꯇꯧꯋꯦꯕ ꯈꯔ ꯋꯥꯠꯂꯦꯕ ꯑꯗꯨꯝ ꯏꯌꯔ ꯄꯤꯁꯀꯨꯝꯕ ꯍꯥꯞꯇꯔꯒꯗꯤ ꯁꯨꯡꯇꯥ ꯇꯥꯗꯦꯕ ꯎꯝ ꯑꯩꯅ ꯍꯥꯏꯕꯗꯤ ꯑꯩꯅ ꯍꯥꯏꯕꯗꯤ ꯑꯗꯨꯝ ꯇꯥꯔꯦ ꯃꯥꯅ ꯍꯥꯏꯕꯗꯤ ꯃꯁꯥꯏ ꯈꯣꯟꯖꯦꯜ ꯄꯤꯛꯄꯩ ꯑꯩꯈꯣꯏꯒꯤ ꯁꯤꯗꯩꯗ ꯁꯨꯝ ꯄꯤꯛꯊꯈꯤ ꯁꯨꯝ ꯄꯤꯛꯊꯈꯤ ꯁꯨꯝ ꯄꯤꯛꯊꯈꯤ ꯑꯗꯨꯃꯥꯏ ꯗꯨꯝ ꯇꯧꯏꯕ
ꯅꯪꯒ ꯁꯥꯅꯔꯗꯤ ꯁꯤ ꯅꯪ ꯅꯥꯀꯣꯡꯗ ꯐꯣꯟ ꯍꯥꯠꯇ꯭ꯔꯁꯨ ꯅꯥꯀꯟ ꯊꯥꯡꯗꯣꯛꯑ ꯊꯝꯕꯗ ꯀꯩꯝ ꯇꯧꯗꯦꯕ ꯑ ꯗꯨꯒ ꯃꯥꯒ ꯁꯥꯟꯅ ꯕꯗꯤ ꯑꯩꯖꯦ ꯅ ꯈꯣꯡ ꯅꯥꯈꯨꯟꯖꯤꯗ ꯀꯩꯅꯣꯒꯤ ꯃꯈꯣꯟ ꯊꯣꯛꯂꯛꯄꯝꯖꯦ ꯂꯣꯢ ꯍꯥꯞꯆꯤꯟꯗꯣꯏꯅꯦꯕ ꯑꯗꯨꯅꯠꯇꯗꯤ
ꯅꯨꯡꯉꯥꯏꯇꯦꯕ ꯑꯗꯨ ꯀꯩꯅꯣꯝ ꯍꯪꯒꯦꯕ ꯀꯩꯅꯣꯝꯒ ꯑꯩꯅ ꯋꯥ ꯉꯥꯡꯉꯛꯄꯖꯦ ꯅꯪ ꯍꯧꯖꯤꯛ ꯑꯗꯨꯝ ꯇꯥꯕꯗꯅꯦ ꯑꯩꯈꯣꯏꯒꯤ ꯌꯥꯝ ꯀꯟꯅ ꯀꯟꯅ ꯉꯥꯡꯕꯗꯣ ꯑꯣꯏꯕ꯭ꯔꯥ ꯅꯠꯇ꯭ꯔꯒꯅ ꯑꯩꯈꯣꯏꯒꯤ ꯑꯦ ꯅꯣꯔꯃꯦꯟꯒꯤ ꯋꯥ ꯉꯥꯡꯕꯗꯣ ꯑꯣꯏꯕ꯭ꯔꯥ ꯑꯗꯨ ꯍꯥꯏꯔꯛꯑꯣ
ꯎꯝ ꯑꯗꯨꯝ ꯆꯥꯡ ꯑꯃꯗꯤ ꯑꯣꯏ ꯑꯗꯨꯗꯣ ꯈꯤꯇꯪ ꯇꯠꯊꯅ ꯈꯤꯇꯪ ꯅꯥ ꯁꯣꯟꯅꯅ ꯉꯥꯡꯕꯒꯤ ꯏꯁꯇꯥꯏꯜꯗꯤ ꯑꯃ ꯇꯧꯋꯦ ꯑꯗꯨꯏꯖꯨ ꯑꯩ ꯈꯣꯟ ꯈꯪꯗꯕꯩ ꯗꯨꯝ ꯍꯧꯅꯗꯤ ꯇꯥꯏꯌꯦꯕ ꯑꯗꯣ ꯈꯤꯇꯪꯗꯤ ꯇꯞ
ꯑ ꯑꯗꯨꯝ ꯀꯞ ꯁꯥꯅ ꯉꯥꯡꯕ ꯑꯣꯏ ꯇꯥꯏꯌꯦꯕ ꯑꯩ ꯇꯞꯅ ꯇꯞꯅ ꯉꯥꯡꯕ ꯇꯝ ꯅꯤ ꯍ ꯍ ꯍ
ꯀꯩꯒꯤꯅꯣ ꯍꯥꯏꯖꯦ
ꯑꯩꯗꯤ ꯋꯥꯉꯥꯡꯕꯗ ꯀꯟ ꯀꯟ ꯉꯥꯡꯉꯦ ꯐꯣꯟꯁꯦ ꯀꯩꯅꯣ ꯇꯧꯋꯦꯕ ꯑ ꯑꯩꯒꯤ ꯑꯩꯁꯤ ꯐꯣꯟꯁꯦ ꯄꯥꯏꯔꯗꯤ ꯀꯟꯅ ꯉꯥꯡꯗ ꯌꯥꯗꯦꯕ ꯏꯌꯥꯔꯄꯤꯁ ꯍꯥꯞꯄꯒꯗꯤ ꯇꯞꯅ ꯇꯞꯅ ꯉꯥꯡꯉꯦꯕꯀꯣ ꯑꯗꯣ ꯏꯑꯔ ꯄꯤꯁ ꯍꯥꯞꯇ꯭ꯔꯒꯗꯤ ꯀꯩꯪꯗꯤ ꯐꯣꯟꯗꯨꯅꯗꯤ ꯈꯪꯗꯦ ꯀꯟꯅ ꯀꯟꯅ ꯉꯥꯡꯕꯩ ꯃꯍꯩ ꯀꯩꯅꯣꯝ ꯇꯧꯋꯦꯕ
ꯑꯣ ꯀꯩꯅꯣ ꯖꯒꯥꯗ ꯉꯥꯡꯖꯕꯗ ꯍꯧ ꯍꯎ ꯉꯥꯡꯖꯜꯂꯤꯔꯕ
ꯑꯝ ꯏꯌꯔꯄꯤꯁ ꯇꯣ ꯍꯥꯞ ꯐꯒꯗꯤ ꯇꯞꯅ ꯑꯗꯨꯝ ꯉꯥꯡꯉꯦꯗꯅ ꯏꯌꯔꯄꯤꯁ ꯍꯥꯞꯇ꯭ꯔꯥꯒꯗꯤ ꯑꯗꯤꯅꯦ ꯐꯣꯟꯗ ꯄꯥ ꯎꯄꯥ ꯆꯥꯎꯒ ꯆꯥꯎꯔꯦ ꯑꯩꯁꯦ ꯇꯥꯔꯝ ꯅꯥꯀꯣꯡ ꯊꯥꯡꯖꯜꯂꯦ ꯆꯤꯟꯕꯥꯟ ꯃꯌꯥ ꯊꯥꯡꯖꯜꯂꯦ ꯀꯟ ꯀꯟꯅ ꯂꯥꯎꯕꯗꯣ ꯑꯗꯨꯗ ꯁꯪꯒ ꯁꯪ ꯑꯉꯥꯡ ꯑꯣꯏ ꯅꯤꯡꯕꯗꯣ ꯃꯤꯅ ꯍꯦꯛ ꯇꯥꯕꯗ
ꯑꯣ ꯑ
ꯑꯗꯨꯃꯥꯏꯅ ꯇꯧꯋꯦꯕ ꯑꯗꯨꯅꯦ ꯑꯩꯅ ꯑꯩꯅ ꯉꯥꯡꯄꯖꯦ ꯇꯞꯅ ꯉꯥꯡ ꯉꯝꯕ꯭ꯔꯥ ꯀꯟꯅ ꯉꯥꯡ ꯉꯝꯕ꯭ꯔꯥ ꯀꯃꯥꯏꯅ ꯇꯧꯋꯦ ꯍꯡꯉꯤꯖꯦ ꯑꯩꯅ
ꯍꯣꯏ ꯍꯣꯏ ꯉꯔꯥꯡ ꯅꯍꯥꯟꯗꯩ ꯁꯥꯟꯅꯔꯛꯏꯖꯦ ꯅꯪꯁꯦ ꯑꯗꯨꯝ ꯁꯨꯃꯥꯏꯅ ꯁꯤꯒꯤ ꯆꯥꯡꯗ ꯑꯩꯅ ꯍꯥꯏ ꯅꯁꯣꯟꯅꯅ ꯑꯃꯨꯛ ꯈꯤꯇꯪ ꯇꯠꯊꯅ ꯅꯥꯁꯣꯟꯅꯅ ꯑꯩꯈꯣꯏꯒꯤ ꯋꯥꯔꯤ ꯁꯥꯕ ꯑꯃ ꯂꯩꯗꯅꯀꯣ ꯈꯤꯇꯪ ꯇꯠꯊꯅ ꯁꯥꯟꯅꯕꯗꯣ ꯃꯁꯥꯒꯤ ꯑꯣꯔꯤꯖꯤꯅꯦꯜꯗꯒꯤ ꯑꯗꯨꯃꯥꯏꯅ ꯇꯧꯋꯦꯕ ꯗꯥꯁꯥꯅꯥ ꯅꯪ ꯁꯪꯉ ꯗꯇꯪ ꯉꯥꯡꯉꯤ ꯀꯩꯗꯧꯔꯦꯟꯅ ꯍꯥꯏꯔꯛꯏꯅꯣ ꯍꯥꯏꯕ
ꯍꯥꯏꯅꯗꯦꯍꯦ ꯑꯗꯨꯗꯤ ꯑ ꯀꯩꯅꯣ ꯇꯧꯕ꯭ꯔꯥ ꯎꯝ ꯀꯔꯤ ꯀꯔꯤ ꯀꯔꯤ ꯅꯍꯥꯟꯒꯩꯁꯤꯡ ꯅꯍꯥꯟꯒꯩ ꯅꯍꯥꯟꯈꯩ ꯁꯤꯒꯤ ꯃꯃꯥꯡ ꯃꯃꯥꯡꯗ ꯋꯥꯔꯤꯁꯟꯅꯕꯗ ꯀꯃꯥꯏꯅ ꯁꯥꯟꯅꯒꯦ ꯑꯗꯨ ꯈꯇꯪ ꯍꯥꯏꯔꯝꯃꯣ
ꯑꯗꯨꯗꯤ ꯍꯧꯋꯤ ꯑꯗꯣ ꯅꯪ ꯍꯣꯏ ꯅꯥꯀꯟ ꯊꯥꯡꯇꯣꯛꯑꯒ ꯆ ꯇꯧꯕꯅꯤꯅ ꯑꯗꯨꯝ ꯍꯧꯅ ꯑꯗꯨꯝ ꯉꯥꯡꯉꯛꯑꯦꯕ ꯅꯪ ꯐꯣꯟꯗꯣ ꯄꯥꯏꯔ ꯁꯥꯅꯥꯗꯣꯏ ꯕ ꯍꯣ ꯍꯣꯢ ꯍꯣꯢ
ꯎꯝ ꯑꯗꯣ ꯏꯆꯦ ꯏꯆꯦ ꯔꯨꯍꯤꯗꯤ ꯐꯣꯟ ꯆꯨꯝꯅꯒꯤ ꯍꯥꯏꯕꯗꯤ ꯆꯨꯝꯅ ꯅꯣꯔꯃꯦꯜꯗꯗꯤ ꯑꯗꯨꯝ ꯀꯃꯥꯏꯅ ꯇꯧꯒꯦ
ꯆꯨꯝ ꯅꯩ ꯅꯣꯔꯃꯦꯜꯗꯅ ꯈꯔ ꯐꯩ ꯀꯩꯝ ꯇꯧꯗꯦ ꯑꯗꯨꯒ ꯍꯧꯖꯤꯛꯀꯤ ꯁꯤꯒꯤ ꯁꯥꯟꯅꯕꯁꯦ ꯁꯤꯗꯩꯁꯤꯗꯗꯤ ꯌꯥꯗꯦꯕ ꯃꯥꯂꯦ ꯑꯩꯁꯤꯅ ꯇꯞꯄꯦꯕ ꯌꯥꯝꯅ ꯃꯁꯥꯒꯤꯅ ꯅꯠꯇ꯭ꯔꯒ ꯃꯥꯒꯤ ꯀꯩꯅꯣꯁꯤꯒꯤ ꯃꯄꯣꯛꯀꯤ ꯑꯣꯏꯅ ꯄꯤꯊꯣꯔꯛꯑꯕ ꯈꯪꯗꯦ
ꯇꯧꯋꯦ ꯑꯩ ꯁꯅꯗꯨꯁꯨ ꯌꯥꯗꯦ
ꯎꯝ ꯍꯣꯏ ꯑꯗꯨꯗꯣ ꯑꯩ ꯑꯁ ꯊꯕꯛ ꯑꯃ ꯂꯩꯔꯦ ꯑꯃꯨꯛ ꯇꯧꯔꯛꯀꯦ ꯉꯥꯏꯍꯥꯛ ꯂꯩꯔꯒ
ꯎꯝ ꯇꯧꯔꯣ ꯇꯧꯔꯣ ꯊꯃꯣ ꯊꯃꯣ ꯎꯝ